ꯑ
ꯍꯜꯂꯣ ꯉ ꯉꯥꯏꯔꯤꯌꯦ ꯆꯞ ꯆꯥꯔꯕꯣ
ꯍꯣꯏ ꯆꯥꯔꯦ
ꯀꯩ ꯀꯩ ꯃꯊꯦꯜ ꯆꯥꯔꯒꯦ
ꯉꯁꯤꯁꯦ ꯑꯂꯨꯒ ꯁꯧꯒꯔꯤ
ꯎ ꯑꯗꯨ ꯑꯗꯨꯅ ꯍꯥꯎꯅꯦꯗ
ꯎꯝꯣ ꯎꯝ
ꯍꯥꯎꯋꯦ ꯐꯖꯅ ꯊꯣꯡꯕꯤꯔꯦ
ꯑꯣ ꯑꯣ ꯆꯥꯔꯀꯥꯟꯗꯗꯤ ꯁꯧꯒ꯭ꯔꯤꯅ ꯍꯥꯎꯋꯤꯔ ꯊꯥꯎꯒꯨꯝꯕꯗꯨꯗꯤ ꯆꯥꯕ ꯉꯝꯗꯦꯕ
ꯎꯝ ꯅꯪꯅꯤ ꯀꯩ ꯅꯊꯌꯥ ꯆꯔꯒꯦ
ꯑꯩꯁꯨ ꯍꯋꯥꯏ ꯑꯁꯥꯡꯕ ꯕꯤꯟꯁꯇꯣ
ꯑꯥ
ꯃꯗꯨ ꯑꯗꯨ ꯀꯥꯡꯁꯣꯏ ꯊꯣꯡꯉꯦ
ꯑꯣ ꯑꯣ ꯑꯣ ꯎꯝ
ꯣ ꯌꯦ
ꯄꯪꯁ ꯑꯩꯁꯨ ꯕꯣ ꯉꯔꯥꯡꯗꯤ ꯌꯦꯡ ꯍꯧꯖꯤꯛ ꯉꯁꯤꯗꯤ ꯑꯃꯨꯛ ꯌꯦꯡꯗꯣꯏꯅꯦ ꯉꯔꯥꯡꯁꯦ ꯑꯩꯈꯣꯏꯁꯨ ꯇꯥꯞꯇ ꯕꯣꯜ ꯁꯥꯟꯅꯕ ꯆꯠꯂꯦꯕ ꯑꯗꯨꯒꯤ ꯈꯔ ꯋꯥꯕꯒꯤ
ꯑꯣ ꯌꯦꯡꯒꯦ ꯇꯧꯕ ꯍꯦꯛꯇ ꯉꯝꯗꯦꯗ ꯄꯨꯡꯗꯣ ꯊꯦꯡꯕꯅꯤꯅ ꯄꯨꯝꯅꯤꯡꯕꯅ ꯍꯥꯜꯂꯦꯕ
ꯑꯣ ꯃꯥꯅꯦ ꯃꯥꯅꯦ
ꯑꯗꯨꯒ ꯎꯝ ꯀꯩꯅꯣ ꯌꯦꯡꯗ꯭ꯔꯗꯤ ꯍꯥꯏꯗꯤ ꯂꯥꯁ ꯑꯣꯏꯅ ꯌꯦꯡꯗ꯭ꯔꯗꯤ ꯌꯦꯡꯕ ꯂꯣꯏꯕꯗꯣ ꯑꯃꯨꯛ ꯌꯦꯡꯕꯁꯨ ꯂꯩꯇꯦꯅꯀꯣ
ꯑꯝ
ꯈꯪꯗꯦꯗ ꯍꯟꯗꯛꯀꯤ ꯕꯣꯜꯁ ꯒ꯭ꯌꯥꯟ ꯇꯥꯗꯦꯗ ꯀꯅꯥꯅ ꯀꯃꯥꯏꯅ
ꯉꯁꯤꯗꯤ ꯈꯔ ꯉꯜꯂꯦ ꯄꯨꯡ ꯇꯔꯥ ꯃꯈꯥꯏꯗꯀꯣ ꯕ꯭ꯔꯥꯖꯤꯜꯒ ꯖꯄꯥꯟ
ꯑꯦ ꯌꯥꯏꯅꯦ ꯑꯗꯨꯗꯤ
ꯎꯝ
ꯌꯦꯡꯉꯣ ꯌꯥꯏ ꯅꯪꯗꯤ ꯀꯅꯥꯅꯣ ꯕ꯭ꯔꯥꯖꯤꯜ ꯔꯣ ꯖꯄꯥꯟꯔꯣ
ꯑꯩꯁꯦ ꯇꯤꯝ ꯑꯅꯤꯃꯗ ꯀꯩꯅꯣ ꯁꯞꯄꯣꯔꯠ ꯇꯧꯕꯅꯦꯕꯀꯣ ꯀꯣ ꯑꯗꯨꯒꯤ ꯃꯣꯏ ꯃꯣꯏ ꯑꯅꯤꯁꯦ ꯉꯁꯤ ꯑꯁꯤ ꯑꯃꯨꯛ ꯁꯥꯟꯅꯒꯗꯧꯕ ꯑꯗꯨꯒꯤ ꯈꯪꯗ꯭ꯔꯦ ꯑꯩꯁꯦ
꯭ꯕꯔꯥꯖꯤꯜꯁꯨ ꯄꯥꯝꯃꯦ ꯑꯗꯨꯒ ꯖꯄꯥꯟ ꯍꯣꯏꯁꯨ ꯄꯥꯝꯃꯤ ꯑꯗꯨꯒ ꯖꯄꯥꯟ ꯍꯣꯏꯒꯤ ꯀꯥꯡꯕꯨꯗꯤ ꯅꯥꯟꯗ꯭ꯔꯣꯕ ꯆꯅꯒ ꯂꯣꯏꯁꯤꯜꯂꯒ ꯆꯠꯂꯒ ꯃꯣꯏꯒꯤ ꯃꯑꯣꯡꯗꯣ
ꯑꯥ
ꯑꯗꯨꯗꯤ ꯄꯨꯡ ꯇꯔꯥ ꯃꯈꯥꯏ ꯍꯥꯏꯕ
ꯄꯨꯡ ꯄꯨꯡ ꯇꯔꯥ ꯃꯈꯥꯏꯗ ꯍꯣꯏ
ꯑꯣ ꯑꯗꯨꯗꯤ ꯌꯥꯏꯅꯀꯣ ꯆꯥꯛꯀꯥꯟꯗ ꯆꯥꯊꯣꯛꯑꯒ ꯔꯦꯗꯤ ꯕꯥꯔꯣ ꯃꯈꯥꯏꯒꯨꯝꯕꯗꯤ ꯉꯥꯏꯕ ꯉꯝꯗꯦꯕ
ꯑꯝ
ꯁꯥꯒ ꯁꯥꯕꯒ ꯂꯩꯕ ꯉꯝꯗ꯭ꯔꯦꯗ
ꯑꯁ ꯃꯥꯅꯤꯅꯦ ꯁꯥꯕꯁꯦ ꯈꯥꯡꯕꯏ ꯌꯥꯝ ꯋꯥꯏ
ꯅꯣꯡ ꯈꯔ ꯆꯨꯔꯦ ꯐꯒꯗꯕ ꯅꯣꯡꯁꯨꯨ ꯆꯨꯗꯦ ꯑꯥꯕ ꯅꯨꯡꯗꯥꯡꯗ ꯆꯨꯔꯁꯨ ꯀꯌꯥ ꯀꯟꯅ ꯆꯨꯗꯕꯅꯤꯅ ꯌꯥꯝ ꯁꯥꯏꯅ
ꯎꯝ
ꯑ ꯑꯍꯥ
ꯅꯪꯅ ꯊꯣꯡꯕ꯭ꯔꯣ ꯏꯟꯁꯥꯡꯗꯣ ꯀꯅꯥꯅ ꯊꯣꯡꯒꯦ
ꯑꯩꯅ ꯊꯣꯡꯉꯦꯗ
ꯑꯣ
ꯑꯩꯅ ꯑꯣ ꯊꯣꯡꯉꯦ ꯑꯌꯨꯛꯇ ꯏꯅꯥꯎꯅꯨꯄꯤꯅ ꯅꯨꯡꯗꯥꯡ ꯋꯥꯏꯔꯝ ꯊꯣꯡꯉꯦ ꯔꯣ ꯇꯇꯦꯁꯟ ꯆꯠꯂꯒ
ꯎꯝ
ꯄꯥꯂꯤꯅ ꯍꯥꯏꯅꯀꯣ
ꯎꯝ ꯅꯪꯅ ꯆꯥꯛ ꯌꯦꯟꯁꯥꯡ ꯊꯣꯡꯕ ꯍꯥꯎꯕ꯭ꯔꯣ ꯀꯃꯥꯏ ꯇꯧꯒꯦ
ꯍꯥꯎꯕꯅꯦꯍꯦ ꯃꯃꯤꯡ ꯆꯠꯂꯤꯕꯅꯦ
ꯌꯥꯏꯅꯦ ꯑꯗꯨꯗꯤ ꯑꯩꯁꯨ ꯑꯥ
ꯃꯅꯥ ꯃꯁꯤꯡ ꯈꯛꯇꯪ ꯊꯣꯡꯉꯁꯨ ꯌꯥꯝ ꯍꯥꯎꯅ ꯊꯣꯡꯕꯗꯣ ꯑꯗꯨꯒꯤ ꯃꯃꯤꯡ ꯆꯠꯂꯤꯅꯤꯀꯣ
ꯎꯝ ꯊꯥꯖꯕ ꯋꯥꯠꯂꯦꯗ ꯊꯥꯖꯕ ꯋꯥꯠꯂꯦꯗ
ꯑ ꯍꯌꯦꯡ ꯃꯇꯝ ꯀꯩꯒꯨꯝꯕ ꯏꯁꯣꯔꯅ ꯆꯥꯟꯕꯤꯗꯅ ꯑꯩꯈꯣꯏ ꯎꯅꯔꯒ ꯊꯦꯡꯅꯕ ꯃꯇꯝꯗ ꯒ ꯂꯩꯔꯗꯤꯀꯣ
ꯑꯥ
ꯈꯪꯒꯅꯤ ꯃꯇꯝꯗꯨꯗ
ꯀꯌꯥꯝ ꯍꯩꯕ꯭ꯔꯥ ꯍꯥꯏꯕꯗꯣ
ꯎꯝ ꯎꯝ ꯅꯨꯄꯤꯅ ꯆꯥꯛ ꯌꯦꯟꯁꯥꯡ ꯊꯣꯡꯕ ꯍꯥꯎꯕꯁꯦ ꯃꯣꯏꯁꯦ ꯎꯝ ꯌꯥꯝ ꯀꯩꯅꯣ ꯍꯥꯏꯁꯤꯔꯥ ꯑꯁ ꯍꯥꯏꯐꯝ ꯈꯪꯗꯦꯅꯦ ꯑꯗꯣ ꯃꯤ ꯅꯨꯄꯤ ꯈꯔꯗꯤ ꯊꯣꯡꯉꯁꯨ ꯍꯥꯎꯗꯕ ꯂꯩꯌꯦ
ꯂꯩꯌꯦ ꯂꯩꯌꯦ ꯂꯩꯌꯦ ꯂꯩꯌꯦ ꯎꯝ ꯃꯥꯅ ꯌꯥꯝ ꯊꯋꯥꯏ ꯌꯥꯎꯅ ꯊꯣꯡꯉꯁꯨ ꯌꯥꯗꯕ ꯂꯩꯌꯦꯕ
ꯎꯝ
ꯍꯥꯎꯇꯕ ꯂꯩꯌꯦ ꯑꯗꯨꯒ ꯆꯝ ꯆꯝ ꯊꯣꯡꯉꯁꯨ ꯆꯥꯕꯗ ꯍꯥꯎꯕ ꯍꯥꯏꯕ ꯑꯃ ꯊꯨꯝ ꯃꯣꯔꯣꯛ ꯀꯨꯝꯕ ꯆꯞ- ꯆꯥꯕ ꯍꯥꯏꯕ ꯑꯃ ꯂꯩꯌꯦꯀꯣ
ꯃꯥꯅꯦ ꯑꯗꯣ ꯂꯩꯕꯅꯦ ꯊꯦꯡꯅꯈ꯭ꯔꯦꯕ ꯑꯩꯈꯣꯏꯁꯨ
ꯎꯝ ꯅꯨꯄꯥꯁꯨ ꯂꯩꯌꯦ ꯅꯨꯄꯥꯁꯨ ꯊꯣꯡꯕ ꯍꯩꯕꯀꯣ
ꯍꯩꯇꯕꯁꯨ ꯂꯩꯀꯣ ꯄꯪꯊꯥ ꯊꯥ ꯆꯠꯂꯒ ꯊꯣꯡꯕ ꯀꯥꯡꯕꯨꯁꯨ ꯂꯩꯌꯦ
ꯑꯩꯁꯤ ꯑꯩ ꯑꯩꯗꯤ ꯏꯟꯁꯥꯡ ꯊꯣꯡꯉꯗꯤ ꯁꯥꯒꯨꯝꯕ ꯑꯗꯨ ꯈꯛꯇ ꯊꯣꯡꯉꯦ ꯃꯅꯥ ꯃꯁꯤꯡꯒꯨꯝꯕ ꯁꯧꯒꯔꯤꯒꯨꯝꯕ ꯕꯤꯟꯁ ꯀꯨꯝꯕ ꯑꯂꯨꯒꯨꯝꯕꯗꯤ ꯊꯣꯡꯗꯦ
ꯍꯧꯗꯦ
ꯏꯟꯇꯔꯔꯦꯁ ꯌꯥꯎꯗꯦ
ꯑꯁꯤ ꯑꯁꯤꯁꯦ ꯅꯨꯄꯥ ꯂꯣꯏꯃꯛ ꯇꯧꯕ ꯃꯥꯜꯂꯦꯀꯣ
ꯅꯨꯄꯥ ꯅꯨꯄꯥ ꯑꯌꯥꯝꯕꯅ
ꯅꯨꯄꯥ ꯑꯌꯥꯝꯕꯅ ꯇꯧꯕ ꯃꯥꯜꯂꯦꯕ ꯃꯣꯏꯁꯦ ꯑꯥ ꯉꯁꯤꯗꯤ ꯏꯟꯖꯥꯡ ꯑꯍꯥꯎꯕ ꯊꯣꯡꯉꯁꯦ ꯍꯥꯏꯔ ꯃꯣꯏ ꯏꯟꯇꯔꯦꯁ ꯌꯥꯎꯋꯦꯕ
ꯎꯝ
ꯑꯗꯨꯒ ꯑꯇꯩ ꯃꯇꯝꯗ ꯑꯗꯨ ꯊꯣꯡꯁꯦ ꯀꯥꯡꯁꯣꯏꯒꯨꯝꯕ ꯏꯔꯣꯟꯕꯒꯨꯝꯕ ꯇꯧꯊꯔꯦ ꯃꯣꯏꯁꯦ ꯀꯌꯥ ꯏꯟꯇꯔꯦꯁ ꯌꯥꯎꯗꯦꯕ
ꯎꯝ ꯎꯝ
ꯂꯣꯏ ꯇꯧꯕ ꯃꯥꯜꯂꯦ
ꯅꯪꯗꯤ ꯀꯩ ꯗꯤꯁꯇ꯭ꯔꯤꯛꯇ ꯂꯩꯒꯦ
ꯑꯩ ꯀꯩꯅꯣꯗ ꯏꯝꯐꯥꯜ ꯏꯁꯇ ꯑꯦ ꯅꯠꯇꯦ ꯏꯝꯐꯥꯜ ꯋꯦꯁꯇ
ꯑꯩꯁꯨ ꯑꯩꯁꯨ ꯋꯦꯁꯗꯅꯦ
ꯋꯦꯁꯇ ꯑꯁ ꯀꯅꯥ ꯈꯪ ꯅꯤ ꯈꯪꯅꯤ ꯀꯅꯥ ꯈꯪꯅꯤ ꯌꯥꯝ ꯅꯛꯅ ꯂꯩꯔꯝꯗꯅꯀꯣ
ꯍꯣꯏ
ꯍꯥ ꯑꯥ ꯁꯥꯕꯅ ꯁꯥꯕꯅ ꯂꯩꯕ ꯌꯥꯗ꯭ꯔꯦ
ꯎꯝ ꯑꯁ ꯁꯥꯏ
ꯑꯣꯝ ꯆꯥꯛꯅꯔꯒ ꯅꯣꯡꯗꯣ ꯈꯔ ꯆꯨꯔꯗꯤ ꯐꯒꯗꯝꯅꯦ ꯂꯩꯔꯤꯅꯤ ꯅꯣꯡꯁꯨ ꯆꯨꯗꯦ ꯎꯐꯨꯟꯅ ꯃꯔꯣꯜ ꯑꯃ ꯑꯩꯈꯣꯏꯗꯤ ꯈꯔ ꯃꯦꯟ ꯔꯣꯗꯠꯇ ꯑꯣꯏꯌꯦꯕ
ꯑꯣ
ꯑꯗꯨꯒꯤ ꯎꯐꯨꯜꯗꯣ
ꯎꯝ
ꯅꯣꯡ ꯍꯩꯇꯔꯗꯤ ꯐꯒꯠꯂꯕꯅꯦ ꯉꯥꯏꯔꯤꯕꯅꯤ ꯑꯁ ꯃꯁꯤꯁꯤꯗꯤ ꯕꯣꯜ ꯌꯦꯡꯕ ꯇꯥꯔꯦ ꯍꯥꯏꯔꯒꯅ ꯑꯩ ꯀꯨꯏꯔꯦ ꯌꯦꯡꯗꯕ
ꯌꯦꯡꯉꯣ ꯉꯁꯤ ꯃꯦꯁ ꯉꯁꯤ ꯃꯦꯁꯁ ꯑꯁ
ꯅꯍꯥꯟ ꯀꯩꯅꯣ ꯇꯧꯕꯗꯣ ꯀꯔꯤꯕ ꯄꯣꯔꯇꯨꯒꯜ ꯁꯥꯟꯅꯕꯗꯣ ꯃꯣꯏ ꯄꯣꯔꯦꯀꯣ
ꯗ꯭ꯔꯣ ꯆꯠꯂꯤꯅꯦ
ꯗ꯭ꯔꯣꯔꯥ ꯀꯨꯂꯤꯝꯌꯥꯒ ꯁꯥꯟꯅꯩ ꯍꯥꯏꯕꯗꯣ ꯍꯥꯏ ꯅꯨꯄꯥ ꯑꯅꯝꯕꯅꯅꯤ ꯄꯣꯔꯇꯨꯒꯜꯁꯦ ꯁꯞꯄꯣꯔꯠ ꯇꯧꯋꯦꯀꯣ
ꯍꯣꯏ
ꯀꯔꯤꯒꯤꯅꯣ ꯑꯗꯨꯕꯣ
ꯁꯣꯅꯕ ꯂꯩꯗꯅ
ꯑꯣ ꯑꯣ
ꯍꯧꯖꯤꯛꯕꯨꯗꯤ ꯔꯣꯅꯦꯜꯗꯣ ꯔꯣꯅꯦꯜꯗꯣꯗꯤ ꯌꯥꯝ ꯐꯖꯗ꯭ꯔꯦꯗ ꯑ ꯍꯥꯏꯕꯁꯦ ꯈꯔ ꯑꯍꯟ ꯑꯣꯏꯔꯦ ꯑꯗꯨꯒ
ꯑꯥ
ꯃꯥꯒꯤ ꯄ꯭ꯔꯥꯏꯝꯗꯗꯤ ꯃꯥꯒꯤ ꯃꯇꯝꯗꯗꯤ ꯐꯖꯅ ꯁꯥꯟꯅꯕꯅꯦ ꯑꯗꯨꯒꯤ ꯃꯥꯒꯤ ꯂꯥꯁ ꯋꯥꯔꯜ ꯀꯞꯅꯁꯨ ꯍꯥꯏꯕꯗꯤ ꯍꯥꯏꯕꯅꯦꯕ ꯑꯥ ꯑꯗꯨꯒꯤ ꯃꯤ ꯃꯌꯥꯝꯅ ꯁꯄꯣꯔꯠ ꯇꯧ ꯎꯝ ꯎꯝ
ꯑꯗꯨ ꯑꯩꯈꯣꯏ ꯈꯪꯅꯕ ꯏꯃꯥꯟꯅꯕꯁꯤꯡꯁꯨ ꯔꯣꯅꯥꯜꯗꯣ ꯃꯣꯏ ꯄꯣꯔꯇꯨꯒꯥꯜ ꯈꯛꯇꯪ ꯇꯧꯋꯦꯕ ꯑꯩꯅ ꯑꯃꯨꯛ ꯃꯦꯁꯤꯁꯤ ꯅꯨꯡꯁꯤꯕ
ꯎ ꯉꯔꯥꯡ ꯉꯔꯥꯡ ꯑꯩꯈꯣꯏ ꯕꯣꯜ ꯁꯥꯟꯅꯕꯗꯣ ꯑꯗ ꯑ ꯃꯦꯁꯤꯒ ꯃꯦꯁꯤ ꯐꯦꯟꯁꯒ ꯔꯣꯅꯗꯣ ꯐꯦꯦꯟꯒ ꯁꯅꯅꯤ
ꯑ ꯑꯣ ꯑꯣ ꯑꯣ ꯀꯅꯥ ꯀꯥꯈ꯭ꯔꯒꯦ
ꯑꯩꯈꯣꯏ ꯀꯥꯗ꯭ꯔꯦ
ꯑꯣ ꯃꯦꯁꯤꯒꯤ ꯃꯦꯁꯤ ꯄꯦꯅꯦ ꯀꯥꯈ꯭ꯔꯦ
ꯑꯥ
ꯑꯣ ꯑꯁꯦꯡꯕꯗ ꯌꯦꯡꯉꯁꯦꯀꯣ ꯑꯗꯨꯗꯤꯀꯣ
ꯎꯝ
ꯑꯁꯦꯡꯕꯗ ꯀꯃꯥꯏꯅ ꯇꯧꯒꯗ꯭ꯔꯥ ꯍꯥꯏꯕꯗꯣ
ꯑꯝ
ꯖꯄꯥꯟꯁꯨ ꯄꯥꯝꯃꯦ ꯕ꯭ꯔꯥꯖꯤꯜꯁꯨ ꯄꯥꯝꯃꯦ
ꯎꯝ ꯖꯄꯥꯟꯁꯨ ꯐꯖꯅꯗꯤ ꯁꯥꯟꯅꯕꯅꯦ ꯃꯣꯏꯁꯨ ꯐꯖꯕꯅꯦ ꯃꯣꯏꯒꯤ ꯁꯥꯟꯅꯕꯗ
ꯑꯗꯨꯒ ꯑꯩ ꯃꯃꯤꯡ ꯀꯥꯎꯈ꯭ꯔꯔꯤꯅꯦ ꯅꯍꯥꯟ ꯑꯩꯅ ꯌꯦꯡꯕꯗꯣ ꯃꯣꯏꯗꯣ ꯑꯣ ꯑ ꯀꯅꯥꯒꯔꯣ ꯁꯥꯟꯅꯕꯗꯣ ꯐꯖꯅ ꯉꯥꯛꯄꯗꯣ ꯒꯣꯜ ꯀꯤꯞꯄꯔꯗꯣ
ꯑꯣ ꯀꯣꯕ ꯀꯣꯕ
ꯑꯣ ꯑꯗꯨꯃꯥꯏꯅ ꯍꯥꯏꯕ꯭ꯔꯥ ꯀꯥꯎꯈ꯭ꯔꯦ ꯑꯗꯨꯗꯤ ꯐꯖꯅ ꯑꯧ ꯑꯧ ꯑꯧ ꯑꯧ ꯐꯖꯅ ꯉꯥꯛꯏꯀꯣ
ꯑꯗꯨ ꯑꯗꯨ ꯑꯗꯨ ꯒꯣꯜ ꯀꯤꯞꯄꯔꯗꯣ ꯑꯁ ꯃꯃꯤꯡ ꯑ ꯄꯦꯔꯦꯜ ꯆꯠꯈ꯭ꯔꯦꯕ ꯑꯗꯨ ꯑꯗꯨꯒꯤ ꯃꯦꯁꯇꯨꯒꯤ ꯀꯣ
ꯑꯝ ꯑꯗꯨꯗꯨꯗꯤ ꯑꯁ ꯑꯗꯨ ꯅꯨꯄꯥꯗꯨ ꯅꯠꯇ꯭ꯔꯕ ꯑꯇꯣꯞꯄ ꯀꯩꯒꯨꯝꯕ ꯑꯣꯏꯔꯝꯃꯗꯤ ꯃꯣꯏ ꯐꯖꯅ ꯄꯣꯛꯑꯒꯅꯤꯅ ꯃꯣꯏꯒꯤ ꯑꯦꯇꯦꯛꯇꯣ ꯐꯖꯅ ꯇꯧꯋꯦꯕ
ꯎꯝ
ꯇꯦꯟ ꯀꯥꯡꯕꯨꯨꯗꯣ ꯑꯗꯨꯝ ꯃꯥꯅ ꯐꯖꯅ ꯉꯥꯛꯃꯟꯕꯒꯤ ꯆꯟꯕ ꯉꯝꯂꯝꯅꯤ ꯃꯣꯏ ꯃꯣꯏꯗꯨ ꯁꯥꯟꯅꯈ꯭ꯔꯕ꯭ꯔꯣ ꯃꯊꯪ ꯃꯦꯠꯁꯇ
ꯃꯣꯏ ꯃꯣꯏꯒꯤ ꯑꯥ ꯑꯗꯨ ꯃꯇꯨꯡꯗꯔꯣ ꯑꯗꯨ ꯑꯗꯨ ꯃꯇꯨꯡꯗ ꯑꯩꯁꯨ ꯃꯣꯏꯒꯤ ꯃꯦꯁꯁꯨ ꯃꯣꯏꯒꯤ ꯃꯦꯁꯇꯣ ꯑꯁ ꯌꯦꯡꯗꯦꯅꯦ ꯁꯅꯥꯕꯗꯤ ꯁꯥꯟꯅꯥ ꯗꯔꯕꯅꯦꯕ
ꯑꯣ ꯑꯣ ꯌꯦꯡꯕꯤꯗꯔꯦ ꯑꯩꯁꯨ ꯗꯇꯥꯁꯨ ꯌꯥꯝ ꯆꯥꯕ ꯑꯩꯒꯤ ꯑꯦꯞꯇꯨ ꯀꯔꯤ ꯍꯥꯏꯕꯔꯥ ꯑꯌꯥ ꯀ꯭ꯔꯤ ꯀꯔꯤ ꯍꯥꯏꯕ ꯃꯃꯤꯡꯁꯨ ꯑꯃꯨꯛ ꯀꯥꯎꯈ꯭ꯔꯦ ꯑꯦꯞ ꯑꯃ ꯄꯥꯏꯌꯦꯕꯀꯣ
ꯑ
ꯑꯗꯣ ꯑꯗꯨꯝ ꯕꯨꯁꯇꯔꯗꯣ ꯉꯍꯥꯛ ꯂꯩ ꯀꯥꯞꯈꯔꯅꯤ ꯑꯗꯨꯗ ꯑꯥ ꯀꯩꯗꯧꯗꯣꯏꯅꯣ ꯁꯤꯃꯤ ꯐꯥꯏꯅꯦꯜ ꯀ꯭ꯋꯥꯇꯔ ꯐꯥꯏꯅꯦꯜ ꯌꯧꯔꯀꯥꯟꯗ ꯑꯣꯏꯅ ꯌꯦꯡꯉꯒꯦꯅꯀꯣ ꯕꯨꯁꯇꯔꯁꯨ ꯍꯥꯞꯇ꯭ꯔꯕ ꯗꯥꯇꯥ ꯌꯥꯝ ꯆꯥꯏꯌꯦ ꯑꯥꯎ
ꯐꯥꯏꯕ ꯖꯤ ꯐꯪꯗꯦ
ꯐꯪꯉꯦ
ꯐꯪꯉꯗꯤ ꯐꯥꯏꯚ ꯖꯤꯒꯤ ꯔꯤꯆꯥꯔꯖ ꯇꯧꯔꯣ ꯋꯥꯔꯜ ꯀꯞꯀꯤ ꯊꯥꯡꯉꯤꯗꯤ
ꯊꯥꯒꯤ ꯑꯣꯏꯅ
ꯑ ꯊꯥꯒꯤ ꯑꯣꯏꯅ ꯔꯤꯆꯥꯔꯖ ꯑꯃ ꯂꯩꯕꯅꯦꯕ ꯗꯥꯇꯥ ꯑꯜꯂꯅꯦ ꯑꯝ ꯑꯝ ꯑꯗꯨ ꯀꯥꯞꯄꯣ
ꯑꯣ ꯑꯩꯁꯦ ꯍꯌꯦꯡ ꯍꯪꯆꯤꯛꯀꯗꯤ ꯂꯣꯏꯔꯗ꯭ꯔꯥ ꯈꯪꯗꯦ ꯔꯤꯆꯥꯔꯖꯁꯦ ꯑꯗꯨꯒ ꯇꯧꯔꯁꯦ
ꯥꯑꯧ ꯅꯣꯛ ꯑꯥꯎ ꯍꯧꯔꯗꯤ ꯑꯁ ꯐꯖꯕ ꯐꯖ ꯐꯖꯕ ꯃꯦꯏꯁ ꯂꯥꯛꯀꯅꯤ ꯍꯥꯏ
ꯎꯝ ꯑꯩꯗꯣ ꯋꯥꯟ ꯄꯣꯏꯟ ꯐꯥꯏꯚ ꯈꯛꯇꯪ ꯃꯥꯜꯂꯦꯕ ꯐꯣꯟꯗ ꯌꯦꯡꯉꯦ
ꯑꯣ
ꯋꯥꯟ ꯄꯣꯏꯟ ꯐꯥꯏꯚ ꯈꯛꯇꯪꯅꯤꯅ ꯖꯤꯕꯤꯗꯣ ꯑꯗꯨꯝ ꯑꯌꯨꯛ ꯅꯨꯡꯊꯤꯟꯗꯣ ꯑꯩꯅ ꯀꯩ ꯀꯩ ꯄꯥꯏꯕ ꯈꯣꯠꯄ ꯇꯧꯕꯗ ꯈꯔ ꯆꯠꯈ꯭ꯔꯅꯤ ꯑꯗꯣ ꯕꯣꯜ ꯌꯦꯡꯕ ꯃꯇꯝꯗꯗꯤ ꯂꯣꯏꯊꯣꯛꯈ꯭ꯔꯅꯤ ꯑꯃꯨꯛ ꯕꯨꯁꯇꯔ ꯀꯥꯞꯄꯅꯤ ꯑꯗꯨꯒ ꯑꯃꯨꯛ ꯆꯪꯒꯦ ꯍꯥꯏꯕꯗꯨꯣ ꯁꯨꯡꯌꯥ ꯌꯥꯗꯕ ꯑꯗꯨ ꯑꯗꯨꯒ ꯑꯗꯨꯝ ꯂꯣꯗꯤꯡ ꯇꯧꯔ ꯂꯩꯔꯒ ꯂꯥꯁꯇ ꯌꯥꯔꯛꯄ ꯃꯇꯝꯗꯅ ꯍꯥꯐ ꯨꯀꯨꯝꯕ ꯂꯣꯏꯈ꯭ꯔꯕ ꯃꯇꯨꯡꯗ ꯑꯃꯨꯛ ꯑꯣꯏꯕ
ꯑꯣ
ꯑꯗꯨꯒꯤ ꯑꯥꯍ ꯀꯩꯗꯧꯗꯣꯏꯅꯣꯗꯥꯅ ꯈꯜꯂꯒ
ꯐꯥꯏꯚ ꯖꯤꯒꯤ ꯔꯤꯆꯥꯔꯖꯇ ꯇꯧꯔꯣ ꯗꯇꯥ ꯑꯂꯤꯃꯤꯇꯦꯠ ꯇꯨ ꯑꯗꯨ ꯐꯖꯅ ꯌꯦꯉꯨꯔꯣ
ꯑꯣꯀꯦ ꯑꯃꯥꯢ ꯇꯧꯔꯒꯦ
ꯍꯣ ꯌꯦꯟ ꯍꯧꯖꯤꯗꯤ ꯊꯕꯛ ꯈꯔ ꯁꯨꯔꯒ ꯑꯗꯨꯝ ꯄꯣꯊꯥꯖꯔꯕꯅꯤꯗ
ꯎꯝ ꯍꯧꯛꯇꯤ ꯁꯥꯕꯅꯦ ꯃꯨꯄꯥꯟ ꯂꯧꯊꯣꯛꯄ ꯉꯝꯗꯦꯗ
ꯎꯝ
ꯁꯦꯀꯦꯟ ꯍꯦꯟ ꯈꯔ ꯈꯜꯂꯨꯁꯤꯔ ꯑꯗꯨꯣꯝ ꯁꯥꯃꯟꯕꯒꯤ ꯇꯟꯗꯅ ꯆꯠꯇ꯭ꯔꯦ
ꯎꯝ ꯎꯝ ꯑꯩꯒꯤꯁꯨ ꯈꯔ ꯈꯜꯂꯨꯔꯣ
ꯌꯥꯏꯌꯦ ꯌꯥꯏꯑꯌꯦ
ꯎꯝ ꯎꯝ
ꯐꯝꯃꯒ ꯑꯣꯠꯂꯨꯒꯗꯕꯅꯦꯕꯀꯣ
ꯍꯣꯏ
ꯑꯗꯨꯒꯤ ꯈꯔ ꯅꯨꯡꯁꯥ ꯈꯔ ꯅꯦꯝꯖꯕꯗ ꯑꯣꯏꯅ ꯈꯜꯂꯨꯒꯗꯧꯅꯤ ꯐꯣꯔꯦꯟ ꯄꯨꯡ ꯃꯉꯥ
ꯅꯣꯡ ꯅꯨꯡꯇꯤꯒꯤ ꯑꯃꯨꯛ ꯆꯨꯔꯗꯤ ꯑꯁ ꯅꯨꯡꯁꯥ ꯄꯥꯝꯃꯦ ꯅꯨꯡꯁꯥ ꯊꯣꯛꯄꯗꯣ ꯄꯥꯝꯃꯦ ꯅꯨꯡꯁꯥ ꯑꯃꯨꯛ ꯐꯒꯗꯦ ꯅꯣꯡ ꯆꯨꯕ ꯑꯣꯏꯅ ꯄꯥꯝꯃꯦ ꯎꯝ ꯑꯩꯈꯣꯏ ꯑꯩꯈꯣꯏꯒꯤ ꯃꯤꯑꯣꯏꯕꯁꯦ
ꯃꯥꯅꯤ ꯃꯥꯅꯤ ꯑꯥ ꯄꯦꯟꯕ ꯁꯨꯡꯅꯥꯏ ꯅꯥꯏꯗꯕꯗꯣ
ꯑꯍ
ꯑꯃ ꯂꯣꯏꯔꯒ ꯑꯃꯝ ꯑꯃ ꯂꯣꯏꯔꯒ ꯑꯃꯝ ꯀꯗ ꯃꯄꯥꯟ ꯂꯝꯗ ꯂꯩꯕꯁꯤꯡ ꯑꯗꯨꯗꯤ ꯉꯥꯎꯔꯝꯕꯅꯤ ꯁꯥꯕꯗ
ꯎꯝ
ꯑꯩꯈꯣꯏ ꯁꯤꯁꯦ ꯄꯥꯎꯁꯦ ꯌꯥꯝ ꯆꯥꯔ
ꯅꯪꯗꯤ ꯍꯧꯖꯤꯛꯗꯤ ꯀꯩꯗꯧꯔꯤꯅꯣ
ꯑꯩꯁꯦ ꯁꯨꯝ ꯀꯣꯆꯤ ꯂꯣꯜꯂꯝꯝꯕꯅꯦꯕꯣ